ꯍꯜꯂꯣ
ꯑꯥ ꯍꯜꯂꯣ ꯇꯥꯕ꯭ꯔꯣ
ꯑ ꯇꯥꯏ ꯇꯥꯏ ꯍꯜꯂꯣ ꯍꯥꯏꯕꯤꯔꯣ
ꯑ ꯍꯥ ꯀꯔꯤ ꯇꯧꯕ꯭ꯔꯥ
ꯑꯁ ꯀꯩꯁꯨ ꯇꯧ
ꯑꯥ ꯀꯃꯥꯏ ꯇꯧꯔꯤꯒꯦ ꯑꯣ ꯅꯨꯡꯉꯥꯏꯔꯤꯀꯣ
ꯍꯣꯏ ꯅꯨꯡ ꯅꯨꯡꯊꯤꯟ ꯏꯚꯅꯤꯡ ꯂꯥꯛꯂꯕꯅꯤꯅ ꯀꯩ ꯍꯥꯏꯁꯤꯔꯥ
ꯆꯥꯛ ꯆꯥꯔꯝꯅꯗ ꯅꯨꯡꯁꯥ ꯈꯤꯇꯪ ꯌꯥꯏꯔꯒ ꯗꯥꯏꯖꯦꯁꯟ ꯄ꯭ꯔꯤ ꯗꯥꯏꯖꯦꯁꯟ ꯆꯠꯊꯔꯤꯅꯤꯅꯤ ꯍꯛꯆꯥꯡꯁꯦ ꯌꯥꯝ ꯅꯨꯡꯉꯥꯏꯗꯦꯕ ꯍꯟꯗꯛꯀꯥꯟ
ꯑꯣ ꯑꯩꯁꯨ ꯑꯩꯁꯨ ꯑꯗꯨꯃꯥꯏ ꯇꯧꯔꯤꯅꯦ ꯐꯝꯃꯒ ꯅꯨꯃꯤꯠ ꯇꯥꯕ ꯌꯦꯡꯂꯔꯒ ꯂꯩꯔꯤꯅꯦ ꯍꯧꯖꯤꯛ
ꯑꯥ ꯅꯨꯃꯤꯠ ꯇꯥꯕ ꯉꯥꯏꯕꯗꯨꯗ ꯋꯥꯕ ꯋꯥꯕꯦ ꯃꯔꯣꯟ ꯑꯃꯅꯤ
ꯎꯝ ꯈꯡꯗ꯭ꯔꯦꯗ
ꯀꯩ ꯍꯣꯠꯅꯔꯤꯒꯦ ꯏꯇꯥꯎꯗꯤ
ꯑꯁ ꯑꯩꯗꯤ ꯀꯔꯤꯁꯨ ꯇꯧꯗꯦꯗ ꯑꯗꯨꯝ ꯁ꯭ꯀꯨꯜ ꯀꯥꯔꯤ
ꯑꯣ ꯑꯁ ꯑꯗꯨꯝ ꯅꯨꯡꯉꯥꯏꯔꯦꯗ ꯀꯣꯂꯦꯖ ꯆꯠ ꯆꯊꯔꯤꯔꯣ ꯑꯣꯖꯥ ꯇꯧꯔꯤꯔꯣ ꯑꯁ ꯑꯣꯖꯥ ꯄꯨꯟꯁꯤꯅꯦ ꯈ꯭ꯋꯥꯏꯗꯒꯤ ꯅꯨꯡꯉꯥꯏꯕꯁꯦ ꯃꯔꯛ ꯃꯔꯛꯇ ꯑꯣꯖꯥ ꯅꯥꯇꯦ
ꯍꯣꯏ
ꯑꯥ ꯑꯣ ꯑꯗꯨꯁꯨ ꯅꯨꯡꯉꯥꯏꯅꯦ ꯏꯁꯇꯨꯗꯦꯟ ꯃꯇꯝꯗꯨꯅꯤꯅꯦ ꯅꯨꯡꯉꯥꯏꯕꯗꯣ
ꯑꯥ ꯈꯪꯗ꯭ꯔꯦꯗ ꯏꯇꯥꯎꯗꯤ
ꯑꯩꯁꯦ ꯁꯨꯝ ꯂꯩꯔꯤꯌꯦ ꯍꯟꯗꯛ ꯀꯩꯅꯣ ꯏꯔꯥꯡꯁꯤꯅ ꯊꯕꯛꯁꯨ ꯆꯠꯄ ꯌꯥꯗ꯭ꯔꯦꯗꯣ
ꯍꯣꯏ ꯈꯪꯗ꯭ꯔꯦ ꯁꯤ ꯏꯔꯥꯡꯁꯨ
ꯎꯝ ꯎꯝ
ꯂꯦꯞꯄ ꯂꯩꯇꯦꯕ
ꯂꯦꯞꯄ ꯂꯩꯇꯦ
ꯎꯝ
ꯅꯪ ꯀꯣꯂꯦꯖ ꯆꯠꯄꯁꯤꯕꯨ ꯅꯨꯡꯉꯥꯏꯔꯤꯕ꯭ꯔꯣ
ꯍꯣꯏ ꯅꯨꯡꯉꯥꯏꯌꯦ
ꯁꯥꯏꯒꯗꯤ ꯊꯦꯡꯅꯕ꯭ꯔꯣ
ꯑꯁ ꯁꯥꯏꯒ ꯂꯩ ꯂꯩꯇꯦꯗ
ꯑꯁ ꯁꯥꯏ ꯂꯩꯇꯦꯕ ꯃꯥꯡꯉꯦꯍꯦ ꯏꯁ ꯃꯥꯡꯉꯦ ꯃꯥꯥꯡꯉꯦ ꯃꯥꯡꯉꯦ ꯏꯁꯁꯣꯔꯅ ꯅꯨ ꯅꯨꯄꯥ ꯍꯥꯏꯕꯁꯤ ꯅꯨꯄꯤꯗ ꯃꯉꯥꯎꯔꯨꯔꯣ ꯍꯥꯏꯅ ꯌꯥꯝ ꯂꯨꯅ ꯆꯥꯟꯅ ꯊꯥꯔꯛ ꯑꯗꯨꯕꯨ ꯅꯪ ꯂꯩꯇꯦ ꯍꯥꯏꯔꯤꯁꯤ ꯃꯥꯡꯉꯤ ꯃꯥꯡꯉꯤ ꯍꯌꯦꯡꯅꯤ ꯑꯅꯤꯔ ꯑꯍꯨꯝꯂꯥ ꯊꯤꯖꯤꯜꯂꯨ
ꯐꯪꯗ꯭ꯔꯦꯗ ꯊꯤꯕꯅꯦ ꯑꯗꯣ ꯐꯪꯗ꯭ꯔꯦꯅꯦ
ꯎꯝ ꯀꯩꯅꯣꯝꯃ ꯁꯣꯏꯕ ꯒ꯭ꯔꯃꯥ ꯑꯃ ꯁꯣꯏꯕ ꯂꯩꯌꯦꯗ ꯑꯗꯨꯗ
ꯈꯪꯗ꯭ꯔꯦ ꯑꯩꯒꯤꯗꯣ ꯂꯤꯆꯩ ꯂꯤꯇꯔꯦꯆꯔ ꯌꯥꯎꯗꯕꯒꯤꯔꯛ ꯒ꯭ꯔꯥꯃꯥꯔ ꯌꯥꯎꯗꯕꯒꯤꯔꯥ ꯈꯪꯗ꯭ꯔꯦ
ꯈꯪꯗꯦꯅꯦ ꯑꯗꯨꯗ ꯀꯩꯅꯣꯝꯃ ꯁꯣꯏꯕ ꯂꯩꯌꯦꯗ ꯅꯠꯇꯦ ꯀꯩ ꯀꯩꯅꯣ ꯑꯍꯥ ꯑꯃ ꯑꯁꯣꯏ ꯑꯅꯥꯝꯗꯤ ꯂꯩꯇꯦꯀꯣ
ꯍꯣꯏꯅꯦ ꯑꯗꯨꯗꯤ ꯄꯨꯔꯥ ꯄꯥꯔꯠꯇꯤ ꯐꯖꯅ ꯐꯔꯤꯅꯦ ꯍꯣꯏ ꯄꯥꯔꯗꯤ ꯄꯨꯔꯥ ꯑꯣꯔꯗꯤꯅꯦꯜ ꯁꯣꯏꯕ ꯑꯝꯇ ꯂꯩꯇꯦꯅꯦ
ꯑꯣ ꯁꯣꯔꯨꯝꯗ ꯕ꯭ꯔꯥꯟꯅꯦꯕꯀꯣ
ꯍꯣꯏ ꯁꯣꯔꯣꯝꯗꯒꯤ ꯄꯨꯔꯛꯄꯒꯨꯝꯕꯅꯤ
ꯑꯥ
ꯑꯁ ꯃꯇꯝ ꯂꯥꯛꯈꯤꯅꯤꯗ
ꯑꯁ ꯍꯥꯏꯕꯗꯤ ꯂꯩꯗꯅ
ꯎꯝ
ꯃꯤꯅ ꯍꯥꯏꯅꯕꯁꯤꯅꯦ ꯑꯍꯝ ꯅꯨꯄꯥ ꯍꯥꯏꯁꯦ ꯇꯔꯥꯒꯤ ꯃꯄꯨꯅꯤ ꯍꯥꯏꯗꯣ
ꯍꯣꯏ
ꯄꯥꯈꯪ ꯑꯣꯏꯔꯤꯉꯩꯗꯨꯗ ꯁꯦꯂꯦꯛꯁꯟꯗꯣ ꯐꯖꯅ ꯇꯧꯍꯧꯗꯧꯅꯤ ꯐꯕ ꯐꯠꯇꯕ ꯁꯤꯟꯕ ꯈꯥꯕ ꯊꯨꯝꯕ ꯂꯣꯏꯃꯛ ꯌꯦꯡꯍꯧꯗꯧꯕꯅꯤꯅꯦ
ꯍꯣꯏ
ꯍꯅꯨ ꯊꯪ ꯑꯣꯏꯔꯀꯥꯟꯁꯤꯗ ꯅꯨꯄꯤꯛ ꯀꯣꯏꯗ ꯃꯤꯅ ꯅꯣꯛꯅꯒꯅꯦꯕ ꯄꯥꯈꯪ ꯑꯣꯏꯔꯤꯉꯩꯗ ꯀꯣꯏꯈꯥꯏꯗꯧꯅꯤ ꯀꯩꯗꯧꯒꯦ
ꯍꯣꯏ ꯑꯩꯁꯨ ꯑꯗꯨ ꯈꯜꯂꯤꯅꯤꯅꯦ
ꯑꯥ
ꯑꯁ ꯍꯟꯗꯛꯀꯤ ꯕꯣꯜꯗꯤ ꯌꯦꯡꯕ꯭ꯔꯣ
ꯑꯁ ꯌꯦꯡꯉꯦꯗ ꯕꯣꯜ ꯌꯦꯡꯕꯗ ꯊꯕꯛꯀ ꯆꯠꯄ ꯌꯥ- ꯌꯥꯗ꯭ꯔꯦꯍꯦ ꯊꯕꯛ ꯃꯐꯝꯗ ꯎꯏꯌꯦꯕ
ꯑꯗꯨꯅꯤꯅꯦ ꯕꯣꯛꯀꯤ ꯌꯦꯡꯕ ꯅꯨꯡꯉꯥꯏꯕꯅꯤꯅꯀꯣ
ꯎꯝ
ꯌꯦꯡꯕꯗꯤ ꯅꯨꯡꯉꯥꯏꯕ ꯍꯧꯒꯠꯕꯗꯤ ꯉꯝꯗꯕ
ꯀꯦꯔꯤ ꯔꯣꯅꯥꯜꯗꯣ ꯃꯦꯁꯤ ꯑꯃꯔꯣꯝꯗꯗꯤ ꯇꯜꯂꯤꯅꯦ
ꯎꯝ
ꯐꯨꯠꯕꯣꯜ ꯌꯦꯡꯉꯀꯥꯟꯗ ꯐꯤꯒꯔꯁꯨ ꯁ꯭ꯂꯤꯝ ꯂꯥꯛꯈ꯭ꯔꯦꯅꯦ
ꯍ
ꯑ ꯑꯦ ꯀꯥꯏꯟ ꯑꯣꯐ ꯇꯥꯏꯇꯤꯡ ꯍꯥꯏꯗꯅꯤꯅꯦ
ꯑ
ꯅꯪꯗꯤ ꯌꯦꯡꯗꯤ ꯌꯦꯡꯕ꯭ꯔꯣ
ꯑꯁ ꯌꯦꯡꯉꯤꯅꯦ ꯑꯁ ꯀꯔꯤꯒꯤꯔꯣ ꯄꯥꯈꯪ ꯑꯣꯏꯔꯒ ꯕꯣ ꯌꯦꯡꯈ꯭ꯔꯗꯤ ꯂꯣꯏꯔꯦꯍꯦ
ꯑꯁ ꯌꯥꯗ꯭ꯔꯦꯕ
ꯍꯣꯏ ꯃꯥꯡꯒ꯭ꯔꯦꯅꯦ
ꯎꯝ ꯍꯩꯕ ꯍꯩꯇꯕ ꯋꯥꯔꯤ ꯅꯠꯇꯦꯕ
ꯍꯣꯏ ꯑ
ꯑꯗꯨꯅꯤ
ꯑꯣꯗꯤ ꯌꯥꯝ ꯅꯨꯡꯉꯥꯏꯌꯦ
ꯅ -ꯅꯣꯡꯃꯗꯤ ꯊꯥꯅꯁꯦꯗ ꯁꯤꯛꯁꯇꯤꯟ ꯔꯥꯎꯟ ꯂꯥꯛꯄ ꯃꯇꯝꯗꯨꯗ ꯊꯥꯔꯇꯤ ꯇꯨ ꯔꯥꯎꯟꯗꯤ ꯂꯣꯏꯗꯧꯔꯦꯅꯅ
ꯊꯥꯔꯇꯤ ꯇꯨꯗꯤ ꯂꯣꯏꯔꯅꯤ ꯍꯣꯏ ꯍꯌꯦꯡ ꯍꯪꯆꯤꯠ ꯂꯣꯏꯔꯅꯤ
ꯑꯥ ꯑꯗꯨꯗ ꯁꯤꯛꯁꯇꯤꯟ ꯔꯥꯎꯟ ꯂꯥꯛꯈ ꯃꯇꯝꯗꯨꯗ ꯉꯝꯗꯕ ꯃꯈꯩ ꯀꯔꯤ ꯍꯥꯏꯁꯤꯔꯥ ꯑꯃ ꯍꯥꯞꯆꯜꯂꯒ ꯇꯧꯁꯤꯅꯦ
ꯃꯥꯅꯦ ꯑꯗꯨꯁꯨ ꯌꯥꯏꯅꯦ
ꯑꯣꯛ ꯃꯀꯣꯛꯂ ꯍꯨꯏꯅꯥꯎꯔ
ꯍꯥ ꯇꯧꯁꯦ ꯇꯧꯁꯦ ꯃꯤ ꯐꯖꯅ ꯈꯣꯝꯁꯜꯂꯣ
ꯑꯥ ꯍꯁ ꯇꯧꯔꯒ ꯎꯝ ꯂꯣꯏꯔꯀꯥꯟꯗ ꯉꯝꯕ ꯉꯝꯗꯕ ꯅꯠꯇꯦ ꯆꯥꯃꯤꯟꯅꯔ ꯂꯣꯏꯔꯦꯗꯅ ꯅꯣꯡꯃ ꯄꯨꯨꯟꯈꯥꯏꯔꯨꯔꯣꯏ ꯑꯗꯨꯗꯨꯗ ꯄꯨꯈꯝ ꯃꯇꯥꯏ ꯃꯇꯥꯏꯗꯨꯗ ꯀꯔꯤ ꯍꯥꯏꯁꯤꯔꯥ ꯗꯥꯏꯖꯦꯁꯟ ꯒ꯭ꯂꯥꯁ ꯈꯔ ꯍꯥꯞꯂꯝꯕ
ꯍ
ꯕꯤꯠꯇꯥ
ꯍꯣꯏꯅꯦ
ꯅꯤꯡꯁꯤꯡꯉꯤꯗ ꯃꯇꯝꯗꯨꯗ
ꯎꯝ ꯍꯟꯗꯛꯇꯤ ꯀꯔꯤꯅ ꯀꯥꯒꯅꯤ ꯈꯜꯂꯒꯦ
ꯈꯪꯗ꯭ꯔꯤꯗ ꯁꯤꯃꯤ ꯌꯥꯎꯔꯛꯄꯀꯥꯟ ꯈꯪꯒꯅꯤ ꯍꯧꯖꯤꯛꯇꯤ ꯇꯤꯝ ꯌꯥꯝ ꯂꯩꯕ
ꯎꯝ
ꯍꯥꯏꯕꯗꯤ ꯑꯐꯕ ꯇꯤꯝꯁꯤꯡꯁꯤ ꯌꯥꯝ ꯄꯠꯄ ꯇꯤꯝꯗꯨꯗ ꯊꯦꯡꯅꯩ ꯑꯗꯨꯗꯤ ꯀꯅꯥꯅ ꯊꯣꯏ ꯊꯣꯏꯕ꯭ꯔꯥ ꯍꯥꯏꯕꯗꯨ ꯍꯧꯖꯤꯛ ꯌꯦꯡꯕꯗ ꯀꯩꯅꯣꯝ ꯇꯧꯗꯦꯕ
ꯍꯣꯏ
ꯈꯔ ꯁꯤꯛꯁꯇꯤꯟ ꯔꯥꯎꯟꯒ ꯈꯔꯗꯤ ꯈꯪꯕ ꯍꯧꯔꯅꯤ
ꯁꯤꯛꯁꯇꯤꯟ ꯔꯤꯎꯟꯗꯀꯣ ꯐꯖꯕ ꯍꯧꯔꯅꯤ ꯍꯣꯢ ꯀꯥꯟꯕ ꯃꯈꯩ ꯀꯥꯔꯅꯤꯕ
ꯑꯥ ꯑꯗꯨ ꯒ꯭ꯔꯨꯞ ꯒ꯭ꯔꯨꯞ ꯒ꯭ꯔꯨꯞ ꯒ꯭ꯔꯨꯞꯇꯨꯗ ꯈꯟꯗꯣꯛꯔꯛ ꯇꯧꯕꯅꯤꯅꯀꯣ ꯇꯤꯝ ꯑꯦ ꯕꯤ ꯁꯤ ꯂꯩꯗꯅ
ꯍꯣꯏ
ꯇꯤꯝ ꯑꯦꯗ ꯕꯤꯗ ꯈꯔ ꯀꯟꯕ ꯃꯈꯩꯗ ꯈꯟꯗꯣꯛꯔꯒ ꯀꯅꯤꯗ ꯈꯪꯂꯛꯇꯣꯏꯅ ꯍꯧꯖꯤꯛꯇꯤ ꯊꯥꯔꯇꯤꯇꯨ ꯔꯥꯎꯟꯗꯗꯤ ꯀꯥꯗꯥꯏꯗꯒꯤꯅꯣꯗ ꯃꯔꯛ ꯃꯔꯛꯇꯗꯤ ꯏꯔꯣꯏꯒ ꯍꯥꯃꯦꯡ ꯐꯨꯒꯥꯏꯅꯕꯒꯨꯝ ꯆꯞ ꯃꯥꯟꯅꯩꯅꯤ
ꯎꯝ ꯑꯗꯨꯅꯦ ꯈꯔꯗꯤ ꯌꯦꯡꯕ ꯅꯨꯡꯉꯥꯏꯇꯦ ꯑꯗꯣ ꯈꯔꯗꯤ ꯌꯦꯡꯕ ꯗꯤ ꯅꯨꯡꯉꯥꯏꯕꯁꯨ ꯂꯩꯌꯦ ꯉꯁꯤꯒꯤꯁꯨ
ꯑꯥ
ꯌꯦꯡꯒꯅꯤꯅꯦ
ꯑꯌꯨꯛꯀꯤꯗꯨ ꯌꯦꯡꯉꯝꯕ꯭ꯔꯥ ꯑꯃꯦꯔꯤꯀꯥꯒ ꯀꯩ ꯀꯩꯅꯣ ꯁꯥꯟꯅꯕꯗꯣ
ꯑꯁ ꯑꯗꯨꯗꯤ ꯌꯦꯡꯗ꯭ꯔꯦ ꯅꯨꯡꯗꯥꯡꯒꯤ ꯑꯥ ꯏꯪꯂꯦꯟꯒ ꯑꯥ ꯀꯣꯡꯒꯣꯒꯤꯗꯣ ꯑꯁ ꯇꯨꯝꯕ ꯍꯧꯒꯠꯄ ꯉꯝꯗ꯭ꯔꯦ ꯍꯣꯏ
ꯑꯝ ꯉꯔꯥꯡꯗꯤ ꯉꯔꯥꯡꯒꯤꯗꯤ ꯀꯦꯟꯅ ꯐꯖꯅ ꯁꯦꯠꯈ꯭ꯔꯦꯗꯣ
ꯍꯣꯏ ꯑꯁ ꯌꯥꯝ ꯌꯥꯝ ꯌꯥꯝ ꯐꯖꯩꯗ
ꯎꯝ ꯎꯝ ꯑꯅꯤꯒ ꯑꯃ ꯀꯣꯡꯒꯣꯁꯨ ꯖꯄꯥꯟꯒꯤ ꯇꯥꯏꯞꯇ ꯇꯧꯔꯦꯅꯦ ꯃꯣꯏꯁꯨ ꯐꯥꯔꯁꯇ ꯆꯜꯂꯒ ꯃꯣꯏ ꯌꯥꯝ ꯍꯔꯥꯎꯖꯩꯩꯅ ꯀꯩꯅꯣ
ꯍꯣꯏ
ꯕꯤꯠꯁꯨ ꯂꯩꯕꯅꯤ ꯂꯥꯁꯇꯗꯤ ꯀꯥꯏꯅ ꯆꯦꯟꯕꯁꯨ ꯉꯝꯗ꯭ꯔꯦ ꯑꯗꯣ ꯃꯤꯅ ꯑꯗꯨꯝ ꯆꯟꯕꯤꯈ꯭ꯔꯤꯅꯦ
ꯕ꯭ꯔꯥꯖꯤꯜꯒꯤꯒ ꯆꯞ ꯃꯥꯅꯔꯦ
ꯑꯥ ꯕ꯭ꯔꯥꯖꯤꯜꯒ ꯖꯄꯥꯟ ꯁꯥꯟꯅꯕꯗꯣ
ꯍꯣꯏ ꯃꯣꯏꯁꯨ ꯉꯝꯕ ꯌꯥꯕꯅꯤ ꯑꯗꯣ ꯃꯣꯏ ꯗꯤꯐꯦꯟꯁꯇꯣ ꯇꯧꯔꯒ ꯀꯣ ꯁꯣꯏꯕꯗꯒꯤꯅꯦꯕ ꯃꯣꯏ ꯑꯦꯇꯦꯛ ꯂꯥꯛꯑꯗꯤ ꯃꯣꯏꯁꯨ ꯆꯟꯕ ꯌꯥꯕꯅꯤ
ꯎꯝ
ꯈꯪꯗ꯭ꯔꯦ ꯅꯦꯛꯁ ꯇꯨ ꯊꯥꯎꯖꯟ ꯊꯥꯔꯇꯤꯗꯅ ꯊꯦꯡꯅꯕ ꯇꯥꯔꯦꯅꯦ ꯃꯣꯏꯁꯨ
ꯑꯗꯨꯅꯤ
ꯉꯁꯤ ꯅꯨꯡꯗꯥꯡꯁꯨ ꯂꯩꯔꯦꯅꯦ ꯑꯁ
ꯉꯁꯤꯗꯤ ꯕꯥꯔꯣ ꯃꯈꯥꯗ ꯅꯠꯇ꯭ꯔꯣ
ꯍꯣꯏ ꯕꯥꯔꯣ ꯃꯈꯥꯏꯗꯅꯦ꯫
ꯎꯝ ꯕꯔꯣ ꯃꯈꯥꯏ ꯉꯥꯏꯕ ꯍꯥꯏꯕꯁꯤ ꯋꯥꯗꯤ ꯋꯥꯌꯦꯅꯦ꯫
ꯍꯣꯏ ꯋꯥꯔꯤ ꯌꯥꯝ ꯋꯥꯏ꯫ ꯑꯩꯁꯨꯅꯦ ꯑꯁ ꯑꯗꯨ ꯉꯥꯏꯕꯗꯤ꯫
ꯕꯥꯔꯣ ꯃꯈꯥꯏꯒꯤ ꯃꯦꯁ ꯌꯦꯡꯅꯗꯤ ꯂꯧꯒ ꯑꯌꯨꯛ ꯍꯧꯒꯠꯂꯒ ꯂꯧꯒ ꯆꯠꯂꯝꯂꯗꯤ ꯁꯤꯡꯖꯪ ꯆꯤꯡꯖꯪ ꯄꯥꯏꯔꯒ ꯇꯨꯝꯕ ꯆꯥꯟꯁ ꯂꯩꯅꯤ꯫
ꯍꯣꯏ꯫ ꯁꯤꯡ ꯖꯪ ꯄꯥꯏꯔꯒ ꯇꯨꯝꯃꯅꯤ ꯑꯗꯨ ꯌꯦꯡꯂꯗꯤ꯫
ꯎꯝ꯫ ꯀꯔꯤ ꯂꯧ ꯁꯨꯕ ꯁꯤꯡꯖꯪꯡ ꯄꯥꯏꯔꯒ ꯇꯨꯝꯕ ꯆꯥꯟꯁ ꯂꯩꯌꯦ꯫
ꯃꯦꯒꯤꯁꯦ ꯏꯈꯨꯏ ꯈꯨꯏꯔꯗꯅ ꯐꯖꯔꯥꯅꯤ꯫
ꯎꯝ ꯑꯥ꫰꫰
ꯑꯁꯤꯁꯦ ꯂꯣꯏꯗ꯭ꯔꯤꯐꯥꯎ ꯀꯟꯇꯤꯅ꯭ꯌꯨꯁꯀ ꯌꯦꯡꯂꯝꯃꯗꯤ ꯃꯤꯠꯀꯁꯦ ꯑꯥ ꯃꯅꯨꯡ ꯂꯣꯏꯅꯃꯛ ꯆꯪꯗꯧ ꯃꯥꯜꯂꯦꯗ꯫ ꯏꯔꯨꯔ ꯀꯥꯥꯟꯁꯤꯗ ꯃꯤꯛꯇ ꯍꯥ꯫ ꯏꯔꯨꯔꯀꯥꯟꯗ ꯃꯤꯛꯇ ꯏꯁꯤꯡ ꯌꯥꯎꯔꯝꯗꯅꯀꯣ ꯑꯥ꯫
ꯍꯣꯏ꯫ ꯅꯨꯄꯤ ꯊꯤꯕ ꯃꯈꯩꯗꯤ ꯅꯨꯄꯤꯁꯤꯡꯅ ꯀꯤꯕ ꯇꯥꯔꯦꯅꯦ꯫
ꯑꯁ ꯀꯅꯥꯒꯨꯝꯕꯗꯤ ꯀꯥꯏꯅꯕꯁꯨ ꯌꯥꯎꯔꯦ ꯍꯥꯏꯅꯦ ꯕꯣꯜ ꯌꯦꯡꯕꯗ ꯐꯣꯟ ꯄꯥꯏꯈꯠꯇꯕꯒꯤ꯫ ꯁꯥꯎꯅꯔꯒ ꯀꯥꯏꯅꯕꯁꯨ ꯌꯥꯎꯔꯦ ꯍꯥꯏꯅꯦ ꯅꯣꯏꯁꯨ ꯑꯗꯨꯝ ꯇꯧꯔꯝꯕ꯭ꯔꯥ꯫
ꯑꯁ ꯑꯩꯈꯣꯏꯗꯤ ꯑꯗꯨꯒꯨꯝꯕꯗꯤ ꯇꯧꯗꯦꯗ꯫
ꯑꯥ꯫ ꯃꯤꯗꯤ ꯀꯥꯅꯕ ꯌꯥꯎꯔꯦ ꯍꯥꯏꯌꯦ꯫
ꯑꯥ꯫
ꯐꯨꯒꯥꯏ ꯅꯥꯕꯁꯨ ꯌꯥꯎꯔꯦ ꯍꯥꯏꯌꯦ꯫
ꯅꯨꯄꯤꯒꯤ ꯍꯦꯟꯅ ꯐꯨꯠꯕꯣꯜꯅ ꯂꯨꯕꯅꯤꯅꯦ ꯅꯨꯄꯥꯒꯤꯗꯤ꯫
ꯍꯣꯏ꯫ ꯅꯨꯄꯤꯒꯤꯗꯤ ꯁꯦꯀꯦꯟ ꯀ꯭ꯂꯥꯁꯅꯦꯕ꯫
ꯍꯣꯏ꯫
ꯀꯅꯥꯒꯨꯝꯕꯅ ꯐꯨꯠꯕꯣꯜꯗ ꯁꯦꯀꯦꯟ ꯀ꯭ꯂꯥꯁꯁꯤ ꯅꯨꯄꯤꯗ ꯀꯣꯏꯊꯤ ꯊꯤꯈ꯭ꯔ ꯄꯪꯆꯦꯟꯗ ꯆꯦꯟꯕꯁꯨ ꯂꯩꯌꯦ꯫
ꯎꯝ꯫
ꯃꯤꯁꯤ ꯖꯥꯠ ꯖꯥꯠ ꯉꯥꯛꯇꯅꯤꯅꯦ꯫
ꯍꯣꯏ꯫ ꯃꯤꯁꯨ ꯖꯥꯠ ꯖꯥꯠꯅꯤꯗ꯫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
ꯅꯨꯃꯤꯠ ꯇꯥꯔꯝꯗꯥꯏꯁꯨ ꯌꯥꯝ ꯐꯖꯩꯅꯦ ꯅꯨꯃꯤꯠꯁꯦ꯫
ꯎꯝ꯫ ꯑꯗꯨꯅꯤ ꯍꯟꯗꯛ ꯃꯇꯝꯁꯦ ꯅꯨꯡꯁꯤꯠ ꯁꯨ ꯈꯔ ꯁꯤꯠꯄ꯫
ꯎꯝ꯫
ꯅꯨꯡꯗꯥꯡ ꯋꯥꯏꯔꯝꯗ ꯃꯝꯂꯝꯗꯥꯏꯗ ꯀꯩ ꯀꯩꯅꯣꯗꯤ ꯋꯥꯔꯝ ꯑꯞꯇꯗꯤ ꯇꯧ ꯇꯧꯕ꯭ꯔꯣ꯫
ꯑꯁ ꯑꯗꯨꯗꯤ ꯇꯧꯗꯦꯗ꯫
ꯇꯧꯗꯦ꯫
ꯍꯣꯏ꯫
ꯑꯣꯀꯦꯁꯅꯦꯜꯂꯤꯗꯤ ꯇꯧꯔꯝꯅꯤꯅ꯫
ꯈꯪꯗꯔꯦꯗ꯫
ꯅꯠꯇꯦ꯫ ꯑꯗꯨꯗꯤ ꯐꯥꯔꯃꯥꯁꯤ ꯆꯥꯎꯕꯅꯤꯅꯦ ꯑꯗꯨꯒꯤꯁꯨ꯫
ꯗꯥꯏꯖꯦꯁꯇꯤꯚ ꯁꯤꯁꯇꯦꯝꯗ ꯑꯗꯨ ꯕ꯭ꯂꯠ ꯁꯔꯀꯨꯂꯦꯇꯔꯤ ꯁꯤꯁꯇꯝꯗ ꯀꯩ ꯀꯩꯅꯣ ꯌꯥꯝ ꯏꯐꯦꯛꯇꯤꯞ ꯇꯧꯕꯅꯤ ꯌꯥꯝ ꯍꯛꯆꯥꯡ ꯐꯕ ꯁꯤꯁꯇꯝ ꯑꯃꯅꯤꯅꯦ
ꯎꯝ ꯑꯩ ꯎꯥ ꯍꯤꯗꯥꯛ ꯑꯇꯥꯡꯕꯅꯦꯕ
ꯑꯥ ꯇꯥꯡꯕꯅꯤ ꯑꯦ ꯀꯥꯏꯟ ꯑꯣꯐ ꯃꯦꯗꯤꯁꯤꯟꯅꯤꯅꯦ
ꯍꯣꯏ ꯑꯗꯣ ꯑꯩꯈꯣꯏꯒꯨꯝ ꯑꯩꯈꯣꯏꯗꯤ ꯇꯥꯛꯇ꯭ꯔꯗꯤ ꯂꯤꯃꯤꯠꯇꯠꯇꯣ ꯈꯪꯗ꯭ꯔꯥ ꯄꯪꯊꯥꯛꯇ ꯊꯥꯛꯄ ꯆꯥꯡꯁꯥꯡꯗꯤ ꯐꯖꯅ ꯆꯥꯗꯕ
ꯎꯝ
ꯍꯛꯆꯥꯡꯁ ꯁꯣꯟꯍꯕꯁꯨ ꯌꯥꯎꯔꯦ
ꯑꯥ ꯑꯗꯨꯗ ꯂꯥꯂꯥꯛꯄꯅꯦꯕ ꯇꯥꯏꯃꯤꯡꯗꯨꯗ
ꯑ
ꯉꯥꯡꯃꯈꯩꯩꯅ ꯀꯥꯡꯃꯈꯅ
ꯅꯨꯡꯊꯤꯟꯜꯗꯤ ꯀꯔꯤ ꯌꯦꯟꯁꯥꯡ ꯊꯣꯡꯒꯦ ꯍꯥꯏꯔꯤꯒꯦ ꯈꯜꯂꯤꯒꯦ
ꯑꯁ ꯅꯨꯡꯊꯤꯜꯗꯤ ꯈꯪꯗꯦꯗ ꯆꯝꯐꯨꯠ ꯑꯣꯏꯅ ꯇꯧꯗꯣꯕ ꯃꯥꯜꯂꯦꯗ ꯆꯝꯐꯨꯠ ꯉꯥꯛꯇ ꯉꯥꯏꯔꯦꯅꯤ